ꯑꯣ ꯀꯩꯗꯣꯔ ꯂꯩꯒꯦ
ꯑ ꯇꯨꯝ ꯕ ꯇꯨꯝꯗꯤꯉꯩꯗ ꯈꯔ ꯇꯧꯊꯣꯛꯁꯤꯔꯥꯅ ꯇꯧꯕꯅꯤꯗ
ꯅꯪꯁꯨ ꯉꯟꯃꯟꯗ꯭ꯔꯣ ꯃꯦꯁꯇ ꯉꯥꯏꯔꯣꯏꯗ꯭ꯔꯣ
ꯑꯁ ꯑꯃꯗꯣ ꯉꯥꯏꯕ ꯉꯝꯗ꯭ꯔꯦꯗ
ꯌꯧꯒꯗꯧꯔꯦꯗꯥ ꯃꯤꯅꯤꯠ ꯇ꯭ꯔꯥ ꯃꯉꯥ ꯈꯇ ꯉꯥꯏꯔꯦꯗꯥ
ꯍꯦ ꯍꯦ ꯍꯣꯢꯗꯥ ꯑꯗꯨꯕꯨꯗꯤ ꯌꯦꯡꯔꯒ ꯇꯨꯝꯃꯅꯤ
ꯁꯤꯠꯇꯨ ꯄꯨꯔꯥ ꯆꯠꯈ꯭ꯔꯦꯅꯥ ꯉꯁꯥꯏꯒꯤ ꯃꯤꯁꯇꯨꯗꯤ
ꯑꯥ ꯃꯥꯅꯦ
ꯑꯁ
ꯑ ꯄꯥꯈꯠꯂꯨꯔꯦꯅꯦ
ꯑꯁ ꯊꯤꯟ ꯄꯥꯈꯠꯈ꯭ꯔꯦꯗ ꯀꯩꯅꯣ ꯃꯣꯏ ꯕꯦꯛꯀꯞ ꯂꯥꯎꯕꯗꯣ ꯁꯚꯦꯟꯇꯤ ꯁꯚꯦꯟꯇꯤ ꯁꯝꯊꯤꯡꯗꯒꯤ ꯕꯦꯛꯑꯞ ꯂꯥꯎꯕꯗꯣ ꯌꯦꯡꯉꯣꯅꯦ
ꯑ
ꯃꯥ ꯐꯦꯖ ꯃꯌꯥꯝꯗꯨꯗꯤ ꯑꯁ ꯌꯦꯡꯕꯁꯨ ꯂꯣꯏ ꯀꯤꯅꯥꯔꯝꯈ꯭ꯔꯕꯅꯤꯗꯥ
ꯅꯝꯕꯔ ꯁꯚꯦꯟꯒꯤ ꯃꯤꯁꯤꯡꯅꯗꯤ ꯗꯥꯢꯔꯤꯅꯦ ꯁꯤꯇꯁ ꯆꯥꯏꯕꯁꯤꯗ ꯑꯗꯣ ꯑꯗꯨ ꯃꯃꯥꯡꯗꯗꯤ
ꯒꯣꯜ ꯑꯃ ꯍꯦꯛ ꯆꯟꯕꯗꯒꯤ ꯍꯥꯏꯕ ꯍꯧꯔꯦ ꯃꯣꯏꯅ
ꯑꯥ
ꯑꯁ ꯉꯁꯤꯗꯤ ꯄꯨꯔꯥ ꯐꯥꯢꯅꯦꯜꯅꯤꯗꯥ
ꯑꯥ ꯇꯥꯏ ꯅꯤꯀꯤꯗꯤ
ꯃꯣꯏꯗꯣ ꯀꯅꯥꯅ ꯑꯥꯔꯖꯦꯟꯇꯤꯅꯥꯕꯨ ꯇꯥꯒꯦꯔꯥ ꯍꯥꯏꯕꯗꯨ ꯌꯦꯡꯅꯤꯡꯕ ꯍꯥꯏꯗꯤ
ꯃꯥꯒꯤꯗꯤ ꯆꯠꯈ꯭ꯔ ꯃꯥꯒꯤꯗꯤ ꯆꯠꯈ꯭ꯔꯕꯅꯤꯅꯀꯣ
ꯍꯣꯏ ꯑꯁ ꯑꯗꯨ ꯀꯣꯂꯝꯕꯤꯌꯥꯅ ꯉꯝꯔꯗꯤ ꯂꯣꯏꯔꯦꯍꯦ ꯑꯃꯨꯛꯀ ꯍꯤꯠ ꯇꯥꯒꯅꯤꯍꯦ
ꯎꯝ
ꯀꯣꯂꯝꯕ꯭ꯌꯥꯗꯣ ꯌꯥꯝ ꯂꯤꯡꯉꯦ ꯍꯟꯗꯛꯀꯤ ꯋꯥꯔꯜꯗ ꯀꯞꯇꯣ
ꯑ ꯍꯣꯏ
ꯑꯁ ꯑꯗꯨ ꯁ꯭ꯇꯥꯔꯞ ꯁ꯭ꯇꯥꯔ ꯄ꯭ꯂꯦꯌꯔ ꯈꯣꯏꯗꯣ ꯂꯦꯛ ꯂꯣꯏ ꯂꯩꯍꯧꯈ꯭ꯔꯦꯅꯦꯀꯣ ꯚꯥꯏ
ꯑꯥ ꯑꯗꯨ ꯅꯥꯎꯋꯦꯒ ꯏꯪꯂꯦꯟꯒꯗꯤ ꯀꯅꯥ ꯀꯥꯒꯗꯕ ꯃꯥꯜ ꯄꯨꯔꯥꯅ ꯈꯟꯕꯗꯗꯤ
ꯅꯣꯔꯋꯦꯗ ꯄꯨꯔꯥ ꯁꯄꯣꯔꯠꯗ ꯂꯩꯌꯦꯗ ꯅꯪꯒꯤ ꯋꯥꯔ ꯀꯞꯇꯤ
ꯑꯩꯁꯨ ꯑꯗꯨꯃꯥꯏꯅꯗꯤ ꯇꯧꯕ
ꯑꯦꯁ ꯅꯣ ꯅꯣꯔꯋꯦꯒꯤ ꯕ꯭ꯂꯦꯗꯣ ꯌꯥꯝ ꯄꯥꯝꯃꯦꯗ ꯑꯩꯗꯤ ꯐꯖꯈ꯭ꯔꯦꯗ ꯃꯣꯏꯒꯤꯅ
ꯑꯗ ꯁꯇ꯭ꯔꯥꯏꯀꯤꯡ ꯐꯖꯕꯅꯤꯅꯀꯣ ꯍꯜꯂꯥꯟꯗꯣ
ꯑꯁ ꯃꯥꯗꯤ ꯁꯦꯡꯅ ꯍꯥꯏꯒꯦ ꯃꯤ ꯑꯍꯨꯝ ꯃꯔꯤ ꯀꯥꯗ꯭ꯔꯁꯨ ꯃꯥꯉꯣꯟꯗ ꯕꯣꯜ ꯄꯤꯒ꯭ꯔꯗꯤ ꯃꯥꯗꯤ ꯄꯨꯔꯥ ꯗꯦꯖꯔ ꯑꯣꯏꯈ꯭ꯔꯦꯗ ꯐꯖꯩꯌꯦ ꯃꯥꯒꯤꯗꯤ ꯁꯦꯡꯅ
ꯐꯤꯜꯒꯤ ꯃꯅꯨꯡꯗ ꯅꯠꯇꯕ ꯀꯩꯅꯣꯝ ꯄꯥꯔꯁꯣꯅꯦꯜꯂꯤꯇꯤꯒꯤꯁꯨ ꯑꯗꯨꯝ ꯌꯦꯡ ꯄꯥꯝꯃꯦꯕꯀꯣ
ꯍꯣꯏ ꯍꯣꯏ
ꯌꯥꯝꯅ ꯀꯩꯅꯣ ꯀꯩꯍꯥꯢꯁꯦ ꯌꯥꯝꯅ ꯂꯤꯡꯕ ꯁꯥꯕ
ꯍꯣꯏ
ꯑꯗꯨꯒꯨꯝꯕ ꯉꯥꯡꯗꯦꯕ ꯃꯥꯒꯤ ꯃꯥꯒꯤ ꯏꯟꯇꯔꯚ꯭ꯌꯨꯒꯨꯝꯕꯗ ꯁꯨ ꯉꯝꯕꯁꯦ ꯊꯥꯖꯗꯦꯅꯦꯒꯨꯝꯕꯀꯣ ꯉꯝꯒꯅꯤ ꯍꯥꯏꯕꯖꯦ ꯑꯩ ꯊꯥꯖꯗꯦꯅꯦ
ꯑꯁ ꯅꯨꯡꯁꯤꯌꯦꯀꯣ ꯃꯥꯅꯥ ꯑꯁꯨꯃꯥꯢ ꯒꯣꯜ ꯆꯟꯒꯅꯤ ꯍꯥꯏꯕ ꯁꯨ ꯊꯥꯖꯗꯦ ꯑꯗꯨ ꯇꯧꯕꯗꯣ ꯑꯁ ꯃꯤꯅ ꯅꯨꯡꯁꯤꯌꯦꯕ ꯑꯁꯤꯗꯒꯤ ꯍꯦꯟꯅ ꯑꯦꯛꯁꯄꯦꯛ ꯇꯧꯋꯦ ꯑꯗꯨ ꯇꯧꯔꯦ ꯃꯥ ꯃꯁꯥꯅ ꯄ꯭ꯔꯥꯎꯠ ꯇꯧꯔꯗꯤ ꯃꯤꯗꯣ ꯅꯨꯡꯁꯤꯔꯁꯨ ꯈꯔꯗꯤ ꯗꯥꯎꯟ ꯑꯣꯏꯒꯅꯤꯕꯀꯣ ꯏꯟꯇꯔꯦꯁꯇꯣ
ꯑ ꯃꯥꯟꯅꯦ
ꯃꯥꯅ ꯒꯣꯜꯒꯨꯝꯕ ꯆꯜꯂꯒ ꯃꯤ ꯃꯤ ꯈꯔꯗꯤ ꯒꫭꯜ ꯈꯔ ꯆꯠꯂ ꯁꯦꯂꯦꯕ꯭ꯔꯦꯠ ꯇꯧꯕꯗꯣ ꯌꯥꯝ ꯎꯁꯤꯠꯇꯕꯒꯨꯝꯕ ꯃꯋꫭꯡꯗ ꯇꯧꯕꯗꯣ
ꯑꯃ ꯉꯁꯤ ꯅꯍꯥꯟꯒꯤ ꯅꯝꯕꯔ ꯁꯚꯦꯟꯗꫭ ꯑꯥꯝ ꯕꯦꯛ ꯀꯥꯏꯅꯒ ꯇꯧꯔꯝꯕꯗꫭ ꯑꯗꯨꯗꯤ ꯂꯣꯏꯒ‍꯭ꯔꯦꯅꯦ ꯍꯦꯍꯦ
ꯃꯥꯒꯤꯗꯤ ꯃꯥꯒꯤ ꯋꯥꯔꯤ ꯇꯤꯚꯤ ꯒ꯭ꯔꯨꯞꯗꯁꯨ ꯉꯥꯡꯕ ꯀꯤꯈ꯭ꯔꯦꯗ ꯍꯧꯖꯤꯛꯇꯤ
ꯑꯝ ꯕꯦꯛ ꯀ ꯇꯧꯔꯝꯕꯗꯣ ꯉꯁꯤꯁꯦ ꯑꯩꯈꯣꯏꯒꯤ ꯈꯔ ꯄꯣꯔꯝꯃꯗꯤ ꯃꯣꯏꯁꯦ ꯂꯣꯏꯔꯝꯃꯗꯕꯅꯦꯕ
ꯃꯣꯏꯗꯤ
ꯎꯝ
ꯑꯗꯨ ꯃꯣꯏ ꯏꯖꯤꯞꯈꯣꯏꯗꯤ ꯑꯗꯨꯝ ꯀꯟꯗꯤ ꯀꯜꯂꯤꯀꯣ
ꯍꯣꯏ ꯀꯜꯂꯤ ꯑꯗꯨꯝ ꯌꯥꯏ
ꯑꯗꯣ ꯑꯔꯖꯦꯟꯇꯤꯅꯥꯒꯤ ꯄ꯭ꯂꯦꯗꫭ ꯄꯦꯜꯂꯦꯗ ꯃꯣꯏꯒꯤꯗꯣ
ꯍꯣꯢ ꯌꯥꯏ ꯀꯥꯔꯠꯁꯨ ꯉꯁꯤꯒꯤꯖꯤ ꯀꯥꯔꯠ ꯀꯨ ꯈꯨꯄꯤꯗꯤ ꯐꯖꯩꯅ
ꯍꯣꯏ ꯍꯣꯏ ꯃꯣꯏ ꯄꯥꯁꯜ ꯃꯣꯏꯅ ꯁꯥꯟꯅꯕꯗꯣ ꯄꯣꯖꯤꯁꯟꯗꯣ ꯁꯣꯟꯕ ꯑꯃꯁꯨ ꯂꯩꯇꯦꯕ ꯃꯣꯏꯗꯣ
ꯑ ꯋꯥꯔꯜ ꯀ꯭ꯂꯥꯁꯅꯤꯅꯀꯣ ꯃꯣꯏꯗꯤ ꯋꯥꯔꯜ ꯀ꯭ꯂꯥꯁꯀꯤ ꯇꯣꯞ ꯀ꯭ꯂꯥꯁꯁꯤꯡꯅꯤꯅ ꯀꯅꫭ ꯈꯔꯗꯤ ꯈꯦꯠꯅꯕ ꯇꯥꯕꯅꯤ ꯃꯣꯏ
ꯃꯣꯏꯒꯤ ꯃꯣꯏꯒꯤ ꯇꯤꯝꯗꯨꯗꯤ
ꯎꯝ
ꯃꯣꯏꯒꯤ ꯔꯦꯀꯣꯔꯠꯇ ꯑꯗꯨꯝ ꯂꯩꯈ꯭ꯔꯅꯤꯗ ꯃꯣꯏꯗꯤ
ꯍꯥ ꯑꯗꫭ ꯐꯥꯏꯅꯦꯜꯗꯗꯤ ꯐ꯭ꯔꯥꯟꯁꯇꯤ ꯀꯥꯒꯗꯕꯗꯤ ꯃꯥꯜꯂꯦꯀꯣ
ꯑꯁ ꯑꯩꯗꯤ ꯐ꯭ꯔꯥꯟꯁꯗꯨ ꯃꯣꯏꯗꯤ ꯀꯥꯗꯤ ꯀꯥꯒꯗꯧ ꯃꯥꯜꯂꯦ ꯑꯗꯨꯕꯨ ꯃꯣꯏꯅ ꯃꯣꯏ ꯑꯣꯄꯣꯅꯦꯟꯈꯣꯏꯁꯨ ꯑꯗꯨꯝ ꯌꯥꯏꯍꯦ ꯀꫭ ꯀ꯭ꯋꯥꯇ꯭ꯔ ꯐꯥꯏꯅꯦꯜꯗꯤ ꯍꯤꯠ ꯇꯥꯒꯅꯤ ꯍꯦ ꯇꯁꯦꯡꯅ ꯍꯥꯏꯕ ꯃꯣꯔꯣꯀꯣꯗꯣ ꯃꯣꯔꯣꯀꯣꯁꯨ ꯌꯥꯝ ꯐꯖꯅ ꯀꯥꯕꯅꯦ ꯍꯟꯗꯛꯇꯤ
ꯑ
ꯑꯗꯣ ꯃꯣꯔꯣꯀꯣ ꯒ ꯃꯣꯏ ꯑꯅꯤꯁꯨ ꯑꯗꯨꯝ ꯌꯥꯏ ꯃꯣꯔꯣꯀꯣꯁꯨ ꯑꯩꯗꯤ ꯊꯥꯖꯕ ꯂꯩꯌꯦ
ꯑꯥ
ꯑꯁ ꯐ꯭ꯔꯥꯟꯁꯕꯨ ꯑꯗꯨꯕꯨ ꯕꯄꯦꯗꯒꯤ ꯐꯖꯕ ꯗꯤꯝꯕꯥꯂꯦꯒ ꯑꯣꯂꯤꯁ ꯂꯩꯈ꯭ꯔꯦꯗ ꯑꯁ ꯃꯣꯏ
ꯂꯤꯁꯨ ꯌꯥꯝ ꯂꯤꯡꯉꯤꯅꯦ
ꯏꯁ ꯃꯥ ꯇꯤꯝ ꯀ꯭ꯔꯤ ꯇꯤꯝ ꯒꯔꯥ ꯁꯥꯟꯅꯕꯗ ꯃꯥ ꯍꯦꯇ꯭ꯔꯤꯛ ꯐꯪꯕꯗꯣ ꯑꯁ ꯄꯨꯔꯥ ꯂꯤꯒ꯭ꯔꯦꯅꯦ ꯑꯗꯨꯗꯗꯤ
ꯌꯥꯝ ꯂꯤꯡꯒ꯭ꯔꯦ ꯑꯗꯨ ꯃꯥ ꯑꯍꯨꯝ ꯈꯛꯇꯅꯤꯀꯣ ꯍꯟꯗꯛ ꯆꯟꯕꯁꯦ ꯍꯦꯠꯇꯔꯤꯛꯇꯣ ꯑꯗꯨ ꯈꯛꯇꯅꯤ ꯍꯩꯌꯥꯈ꯭ꯔꯕ
ꯍꯣꯏ
ꯑꯆꯥ
ꯃꯔꯤ ꯑꯗꯨꯒ ꯍꯧꯖꯤꯛ ꯏꯪꯂꯦꯟꯒꯤ ꯍꯧꯖꯤꯛ ꯄꯣꯔꯠ ꯅꯣꯔꯋꯦꯒ ꯁꯅꯥꯒꯗꯧꯕꯗꯣ ꯏꯪꯂꯦꯟꯒꯤ ꯀꯦꯞꯇꯦꯟ ꯃꯔꯤ
ꯀꯩꯅꯣ ꯀꯦꯟ ꯀꯦꯟꯗꯨꯕꯨ ꯃꯉꯥ ꯅꯠꯇ꯭ꯔꯣ
ꯃꯔꯤ ꯃꯔꯤ ꯃꯥꯜꯂꯦ ꯗꯤꯝꯕꯥꯂꯦꯒ ꯃꯣꯏ ꯑꯅꯤ ꯃꯔꯤ ꯃꯔꯤ ꯑꯣꯏꯕ ꯃꯥꯜꯂꯦ
ꯑꯩꯗꯤ ꯃꯉꯥꯔꯥ ꯍꯥꯏꯅ ꯈꯟꯕꯅꯤꯅꯦ
ꯑꯁ ꯃꯦꯁꯤꯒ ꯃꯦꯁꯤꯗꯤ ꯅꯥꯏꯟ ꯇꯥꯛꯈ꯭ꯔꯦ ꯃꯥꯗꯣ
ꯃꯦꯁꯤ ꯅꯥꯏꯟꯔꯅꯦ ꯑꯦꯠ ꯅꯠꯇ꯭ꯔꯣ
ꯑꯩ ꯉꯁꯥꯏ ꯁꯦꯚꯦꯟ ꯂꯩꯔꯝꯕꯅꯤ ꯃꯥ ꯉꯁꯤ ꯑꯍꯤꯡꯗꯥ ꯃꯥꯥꯟꯅ ꯑꯅꯤ ꯆꯟꯕꯅꯤꯀꯣ
ꯅꯠꯇꯦ ꯑꯃꯈꯛꯇ ꯅꯠꯇ꯭ꯔꯣ
ꯃꯥꯅ ꯑꯅꯤ ꯆꯪꯕ ꯃꯥꯜꯂꯦꯍꯦ
ꯑꯣꯏꯕ꯭ꯔꯅꯦ
ꯍꯣꯏ ꯑꯗꯨꯃꯥꯏꯅ ꯑꯁ ꯑꯃꯗꯤ ꯑꯩ ꯀꯤꯗꯅ ꯌꯦꯡꯁꯨ ꯌꯦꯡꯍꯧꯗ꯭ꯔꯦꯗ
ꯑꯃ ꯈꯛꯇꯅꯤꯗ ꯃꯅ ꯆꯟꯕꯗꯤ
ꯑꯥ ꯑꯗꯨ ꯑꯣꯏꯕ꯭ꯔꯥ
ꯄꯦꯅꯥꯜ ꯃꯥ ꯄꯦꯅꯥꯜꯇꯤ ꯑꯅꯤꯗꯣ ꯑꯁ ꯅꯍꯥꯟꯒꯤ ꯉꯁꯤꯒꯤ ꯅꯠꯇꯕ ꯅꯍꯥꯟꯒꯤ ꯄꯦꯅꯥꯜꯇꯤꯗ ꯆꯪꯉꯝꯗꯤ ꯇꯔꯥ ꯌꯧꯔꯝꯒꯗꯕꯅꯤꯅꯦ ꯑꯅꯤꯃꯛ
ꯑꯁ ꯉꯁꯤꯒꯤ ꯃꯦꯁꯒ ꯅꯍꯥꯟ ꯀꯩꯅꯣ ꯑꯁꯤ ꯀ꯭ꯔꯦꯞ ꯕꯔꯗꯦꯒ ꯁꯅꯥꯕꯗꯨ
ꯑꯥ
ꯄꯨꯔꯥ ꯆꯞ ꯃꯥꯟꯅꯩꯍꯦ ꯃꯣꯏꯗꯣ ꯃꯣꯏꯁꯨ ꯂꯤꯡꯗꯤ ꯂꯤꯡꯉꯦ ꯑꯗꯨ ꯅꯨꯃꯤꯠꯁꯨ ꯃꯣꯏ ꯑꯃ ꯍꯦꯜꯂꯛꯒ ꯉꯝꯕꯗꯣ ꯃꯣꯏꯁꯨ ꯂꯣꯏꯔꯝꯗꯥꯏꯗ ꯒꯣꯜ ꯆꯝꯕꯅꯦꯕ ꯑꯗꯨ ꯃꯤꯁ
ꯍꯣꯏ ꯉꯁꯤꯒꯤ ꯀꯤꯄꯥꯔ ꯑꯍꯥꯟꯕ ꯀꯤꯄꯣꯔꯗꯨꯁꯨ ꯌꯥꯗꯤ ꯌꯥꯏꯀꯣ
ꯍꯣꯏ ꯍꯣꯏ
ꯅꯨꯉꯥꯏ ꯏꯟꯖꯨꯔꯤ ꯂꯩ ꯂꯩꯕꯒꯤ ꯃꯄꯥꯟ ꯑꯃꯨꯛ ꯊꯣꯛꯄꯩꯅꯦꯕ ꯎꯝ ꯌꯥꯗꯤ ꯌꯥꯏ
ꯒꯣꯜꯗꯟ ꯕꯨꯠꯇꯨ ꯃꯦꯁꯤꯅ ꯐꯪꯗꯤ ꯐꯪꯒꯗꯧ ꯃꯥꯜꯂꯦꯍꯦ ꯀꯣ ꯑꯃꯗꯒꯤ ꯍꯦꯟꯔ ꯂꯩꯕꯅꯤꯅ ꯈꯥꯡꯗꯦ ꯍꯧꯖꯤꯛ ꯕꯥꯕꯦꯒ ꯕꯥꯕꯦꯗꯨꯗꯤ ꯈꯡꯗꯦ ꯑꯗꫭ ꯑꯁꯤ ꯍꯥꯂꯦꯟꯗꯨꯗꯤ ꯆꯟꯒꯗꯧ ꯃꯥꯜꯂꯦꯍꯦ ꯑꯩꯗꯤ
ꯎꯝ ꯆꯟꯒꯅꯤꯗ ꯍꯥꯂꯦꯟꯗꯤ ꯁꯥꯅꯔꯗꯤ ꯉꯝꯃꯗꯤ ꯑꯃꯨꯛ ꯉꯝꯃꯗꯤ ꯒꯣꯜꯗꯟ ꯕꯨꯠꯀꯤ ꯆꯥꯟꯁꯁꯨ ꯑꯗꯨꯝ ꯂꯩꯌꯦ ꯕꯥꯄꯦ ꯑ ꯀꯩꯅꯣ ꯍꯂꯥꯟꯁꯨ ꯀꯣ
ꯍꯣꯏ
ꯍꯟꯗꯛ ꯀꯩꯅꯣ ꯏꯪꯂꯦꯟꯗ ꯉꯝꯃꯗꯤ
ꯍꯣꯏ
ꯒꯣꯜꯗꯟ ꯕꯨꯠꯀꯤ ꯆꯥꯟꯁꯁꯨ ꯑꯗꯨꯝ ꯂꯩꯌꯦ
ꯃꯥꯗꯤ ꯃꯁꯥꯗꯣ ꯑꯗꯨꯝ ꯐꯗꯤ ꯐꯩꯌꯦ ꯑꯗꯨꯕꯨ ꯃꯥ ꯆꯍꯤꯗꯤ ꯌꯥꯝ ꯑꯉꯥꯡ ꯑꯣꯏꯔꯤꯅꯦ
ꯕꫭꯗꯤ ꯐꯥꯏꯠꯇꯗꯤ ꯉꯝꯃꯣꯏꯗ ꯃꯥꯕꯨ
ꯍꯣꯏ
ꯃꯥꯅꯤ ꯐꯖꯕꯅꯦꯍꯦ ꯕꫭꯗꯤ ꯐꯥꯏꯠ ꯇꯨꯗꯤ
ꯃꯥꯅ
ꯃꯥꯅ ꯑꯣꯐꯦꯟꯁ ꯇꯧꯗ꯭ꯔꯁꯨ ꯑꯗꯨꯝ ꯆꯦꯟꯕꯗꯨꯗ ꯃꯤꯅ ꯑꯗꯨꯝ ꯇꯨꯕꯅꯦꯕ
ꯑꯁ ꯃꯥ ꯃꯣꯏ ꯃꯣꯏ ꯃꯣꯏꯒꯤ ꯑꯣꯄꯣꯅꯦꯟ ꯈꯩꯅ ꯀꯣꯅꯔꯒꯨꯝꯃ ꯀꯥꯎꯕꯗ ꯃꯥꯅ ꯂꯥꯛꯔꯒ ꯍꯦꯗꯤꯡꯒꯨꯝꯕ ꯇꯧꯔ ꯑꯝꯃ ꯁꯥꯅ ꯇꯥꯟꯕꯗꯣ ꯐꯖꯩꯍꯦ
ꯃꯣꯏꯗꯤ ꯆꯣꯡꯗꯕꯤꯗꯁꯨ ꯋꯥꯡꯂꯤꯉꯥꯏꯗꯨꯗꯀꯣ
ꯍꯣꯏ ꯑꯗꯨꯝꯃꯛ ꯑꯗꯨꯒꯨꯝꯕꯒꯤ ꯆꯥꯟꯁꯁꯨ ꯂꯧꯕ ꯌꯥꯝ ꯍꯥꯏꯌꯦꯀꯣ
ꯑꯥ ꯃꯥꯅꯦ
ꯃꯤ ꯈꯔꯗꯤ ꯁꯪꯈ꯭ꯔꯦ ꯍꯥꯏꯔꯗꯤ ꯐ꯭ꯔꯤ ꯑꯣꯏꯗꯦꯅ
ꯑꯥꯔꯖꯦꯟꯇꯤꯅꯥꯁꯤꯡꯗꯨ ꯈꯔ ꯋꯥꯡꯉꯝꯃꯗꯤ ꯍꯦꯗꯤꯡꯗꯤ ꯑꯗꯨꯝ ꯆꯟꯗꯤ ꯆꯟꯒꯗꯕꯅꯤ ꯃꯥꯅꯤ ꯃꯥꯜꯂꯦ ꯈꯔ ꯋꯥ ꯈꯔ ꯅꯦꯝꯕꯒꯤ ꯀꯣ
ꯀꯨꯀꯤ ꯈꯣꯏꯒꯤ ꯐꯤꯒꯔꯒꯤ ꯇꯥꯏꯞꯇ ꯃꯁꯥꯗꯤ ꯑꯗꯨꯝ ꯐꯩꯌꯦ ꯑꯗꯨꯕꯨ ꯈꯔ ꯇꯦꯜꯂꯦꯀꯣ
ꯍꫭꯏ ꯁꯛꯆꯨ ꯃꯣꯏꯗꯤ ꯌꯨꯔꯣꯄꯤꯌꯥꯟ ꯌꯥꯝꯅꯗꯤ ꯃꯥꯟꯗꯦ
ꯍꯣꯏ ꯍꯣꯏ
ꯑꯩꯈꯣꯏ ꯈꯔ ꯃꯥꯟꯒꯦ ꯇꯧꯋꯦꯕ ꯃꯣꯏꯒꯤ ꯁꯛꯁꯤꯡꯗꯣ
ꯍꯣꯏ
ꯑꯗꯨꯃꯥꯏꯅ ꯇꯧꯋꯦ ꯄꯣꯔ ꯑꯣꯔꯤꯖꯤꯅꯦꯜ ꯍꫭꯏ ꯌꯥꯝꯕ ꯃꯥꯜꯂꯦ ꯌꯨꯔꯣꯄꯤꯌꯥꯟꯒꯤ ꯌꯨꯔꯣꯄ꯭ꯌꯥꯟꯅꯤ ꯍꯥꯏ ꯍꯥꯏꯔ ꯀꯩꯅꯣꯗꯣ ꯈꯔ ꯑꯥ ꯏꯟꯗꯤꯖꯤꯅꯁꯀꯤ ꯏ ꯈꯔ ꯑꯗꯨꯝ ꯌꯥꯎꯕ ꯃꯥꯜꯂꯦ
ꯍꯣꯏ ꯑꯁ ꯑꯗꯣ ꯀꯣꯟꯇ꯭ꯔꯦꯛ ꯈꯔꯗꯤ ꯄꯨꯔꯥ ꯅꯦꯒ꯭ꯔꯣ ꯉꯥꯛꯇꯁꯨ ꯌꯧꯋꯦꯀꯣ
ꯐ꯭ꯔꯥꯟꯁꯖꯨꯅꯤꯅꯦ ꯐ꯭ꯔꯥꯟꯁ ꯅꯦꯒ꯭ꯔꯣꯒꯤ ꯀꯟꯇ꯭ꯔꯤ ꯑꯣꯟ
ꯏꯁ ꯁꯥꯎꯠ ꯑꯐ꯭ꯔꯤꯀꯥ ꯁꯥꯎꯠ ꯑꯐ꯭ꯔꯤꯀꯥ ꯑꯩꯈꯣꯏꯒꯨꯝꯕ ꯃꯥꯟꯈ꯭ꯔꯦ ꯍꯧꯖꯤꯛ ꯐ꯭ꯔꯥꯟꯁꯇ ꯍꯥꯟꯅꯗꯤ ꯑꯁꯤ ꯒ꯭ꯔꯤꯁꯃꯦꯟꯈꯣꯏ ꯌꯧꯐꯝꯝꯕꯗꯗꯤ ꯑꯃ ꯑꯅꯤ ꯌꯧꯑꯦꯀꯣ ꯍꯧꯖꯤꯛꯇꯤ ꯄꯨꯔꯥ ꯑꯃꯨꯕ ꯉꯥꯛꯇ ꯑꯣꯏꯈ꯭ꯔꯦꯗ
ꯍꯣꯏꯅꯤꯅꯦ ꯐ꯭ꯔꯥꯟꯁꯁꯦ ꯑꯃꯨꯕꯒꯤ ꯀꯟꯇ꯭ꯔꯤ ꯑꯣꯟꯒꯗꯧꯔꯤꯅꯦ ꯑꯗꯨ ꯈꯪꯗꯦꯅꯦ ꯑꯃꯨꯛ ꯑꯃꯨꯕꯁꯤꯡꯁꯦ ꯁꯅꯥꯄꯇꯤ ꯑꯗꯨꯝ ꯍꯩꯗꯤ ꯍꯩꯌꯦꯕꯀꯣ ꯃꯣꯏꯁꯦ
ꯑꯩꯈꯣꯏꯅ ꯌꯦꯡꯉꯨ ꯃꯣꯏ ꯆꯪꯒꯗꯕ ꯃꯗ ꯃꯣꯏꯅ ꯆꯪꯕꯗ ꯍꯦꯟꯅ ꯀꯟꯒꯗꯕ ꯃꯥꯜꯂꯦꯀꯣ ꯑꯗꯨ ꯄꯂꯦ ꯗꯨꯗꯤ ꯅꯪ ꯈꯪꯗꯦ ꯑꯗꯣ ꯑꯁ ꯑꯃꯨꯛ ꯑꯩꯣꯏꯅ ꯆꯥꯡꯕꯗ ꯃꯣꯏꯅ ꯍꯦꯟꯅ ꯀꯟꯒꯗꯧ ꯃꯥꯜꯂꯦꯕ
ꯑꯗꯨꯅꯤ ꯃꯣꯡꯁꯤ ꯌꯦꯡꯕꯗꯁꯨ ꯌꯥꯝꯅ ꯀꯟꯕꯗꯤ ꯃꯥꯜꯂꯦꯅꯀꯣ
ꯍꯣꯏ ꯐ꯭ꯔꯥꯟꯁꯇꯗꯤ ꯍꯧꯖꯤꯛ ꯕꯥꯄꯦ ꯕꯥꯄꯦꯅ ꯈꯔ ꯃꯆꯨꯪ ꯀꯨꯆꯨꯗꯣ ꯉꯥꯎꯕꯗ ꯗꯥ ꯌꯣꯒ ꯔꯦꯗ
ꯕꯄꯦꯁꯦ ꯑꯃꯨꯕ ꯅꯠꯇ꯭ꯔꯦ
ꯃꯥ ꯃꯥꯗꯣ ꯃꯥꯅ ꯈꯔ ꯉꯧꯋꯦꯕꯀꯣ
ꯑꯥ ꯑꯍꯥ ꯑꯗꯨ ꯃꯥ ꯁꯦꯡꯕꯗꯤ ꯎꯝ ꯀꯅꯥꯗꯥꯒꯤ ꯑꯣꯏꯕ ꯃꯥꯜꯂꯤꯦ ꯀꯣ ꯃꯣꯏꯒꯤ ꯔꯨꯠ ꯃꯥꯒꯤ ꯔꯨꯠꯁꯇꯣ
ꯑꯥ ꯎꯝ
ꯅꯍꯥꯟ ꯀꯩꯅꯣ ꯄꯔꯒꯣꯏꯒꯤ ꯁꯦꯅꯤꯇꯔ ꯀꯔꯤꯔꯥ ꯍꯥꯏꯕꯗꯣ ꯀꯅꯥꯒꯤ ꯀ꯭ꯂꯤꯅꯤꯛ ꯈꯔ ꯗꯤꯁꯀ꯭ꯔꯤꯃꯤꯅꯦꯇꯣꯔꯤꯒꯤ ꯋꯥ ꯈꯔ ꯉꯥꯡꯕ ꯃꯥꯜꯂꯦ
ꯑꯥꯎ
ꯑꯗꯨꯗꯒꯤ ꯈꯔ ꯆꯠꯄ ꯃꯦꯝꯁꯤꯃ ꯑꯃ ꯑꯩ ꯎꯍꯧꯋꯦꯕ
ꯑꯥ
ꯃꯦꯖꯗꯨ ꯑꯁꯑꯩꯗꯤ ꯌꯧꯗꯤ ꯌꯧꯔꯔꯝꯒꯅꯤ ꯑꯗꯨ ꯐꯖꯒꯅꯤ ꯍꯧꯖꯤꯛꯁꯨ ꯑꯗꯨꯝ ꯌꯦꯡꯁꯤꯗ ꯐꯖꯒꯅꯤꯗ
ꯍꯧꯔꯅꯤꯅꯀꯣ ꯍꯧꯖꯤꯛꯇꯤ ꯆꯞ ꯆꯥꯔꯦꯅꯦ ꯏꯕꯅꯤ
ꯍꯣꯏ ꯆꯞ ꯆꯥꯔꯅꯤ ꯑꯁꯤ ꯍꯦꯛ ꯂꯣꯏꯕꯒ
ꯅꯪꯁꯦ ꯁꯤꯒꯤꯁꯦ ꯀꯌꯥ ꯋꯥꯂ ꯂꯤꯒꯦ ꯇꯧꯁꯦ ꯑꯩꯕꯥꯅꯤꯅꯥ ꯇꯧ
ꯂꯣꯏ ꯂꯣꯏꯔꯦ ꯂꯣꯏꯒꯗ꯭ꯔꯥ
ꯑꯣ ꯀꯌꯥꯝ ꯀꯨꯏꯔꯦ ꯁꯤꯗ ꯂꯩꯕ ꯁꯤ ꯄꯥꯏꯁꯦ
ꯍꯦꯛ ꯂꯣꯏꯈꯔꯥꯅꯤ ꯍꯧꯖꯤꯛ